ꯍꯜꯂꯣ ꯍꯜꯂꯣ ꯅꯪꯁꯤꯕꯤ ꯅꯪ ꯅꯅꯥꯎꯗꯤ ꯀꯩꯅꯣ ꯇꯨꯒꯠꯆꯩ ꯍꯥꯏꯔꯖꯤ ꯌꯥꯝꯅ ꯌꯥꯝ ꯅꯨꯡꯁꯤꯅ ꯀꯧꯔꯒ ꯇꯨꯒꯠꯆꯩꯌꯦ
ꯅꯨꯡꯁꯤꯕꯤ ꯀꯥꯏꯅ ꯇꯥꯅꯤꯡꯗꯦ ꯌꯥꯝ
ꯁꯤ ꯏꯁ ꯌꯥꯝ ꯌꯥꯝ ꯀꯥꯏꯔꯕꯣ ꯌꯥꯝ ꯁꯥꯎꯔꯣ ꯑꯁ ꯃꯤꯅ ꯅꯨꯡꯁꯤꯅ ꯀꯧꯔꯒ ꯃꯤ ꯁꯤꯠꯇꯦꯅꯦ ꯅꯪꯒꯤꯁꯦ
ꯅꯣꯏ ꯅꯣꯏ ꯅꯣꯏ ꯕꯕꯥ ꯃꯃꯥꯅ ꯄꯥꯎ ꯍꯥꯏꯔꯝꯃꯣꯏ ꯅꯨꯡꯁꯤꯕꯤꯅ
ꯍꯥꯏꯗ꯭ꯔꯥꯁꯨ ꯅꯨꯡꯁꯤꯕꯤꯔꯤ ꯗꯨꯕꯨ
ꯑꯗ ꯍꯥꯏꯔꯝ ꯃꯣꯏꯕ ꯅꯨꯡꯁꯤꯔꯁꯨ ꯅꯠꯇ꯭ꯔꯥ
ꯑꯣ ꯍꯥꯏꯗ꯭ꯔꯥꯁꯨ ꯅꯉꯣꯟꯗꯩ ꯍꯦꯟꯅ ꯅꯨꯡꯁꯤꯔꯤꯗꯨꯕꯨ
ꯑꯩꯉꯣꯟꯗ ꯍꯦꯟꯒꯦꯔꯥ ꯍꯦꯟꯂꯣꯏꯒꯦꯔꯥ ꯑꯗꯨ ꯅꯨꯡꯁꯤꯕꯤꯒꯤ ꯀꯧꯕ ꯍꯥꯏꯕꯖꯦ ꯌꯥꯝꯅ ꯐꯕ ꯀꯩꯅꯣꯅꯦ ꯀꯔꯤꯅꯣ ꯅꯪ ꯑꯗꯨ ꯌꯥꯝ ꯁꯥꯎꯔꯤꯗꯨꯕꯨ
ꯐꯔꯦ ꯐꯔꯦ ꯐꯔꯦ
ꯑꯁ ꯅꯣꯏꯗ ꯌꯦꯟ ꯌꯦꯟ ꯃꯥꯄꯤ ꯅꯠꯇꯕ ꯀꯩꯅꯣ ꯐꯖꯅ ꯈꯣꯡꯉꯤꯗ
ꯍꯥꯎꯕꯅꯤ
ꯅꯣꯏ ꯅꯪ ꯌꯨꯝ ꯌꯨꯝ ꯆꯠꯄꯩ ꯀꯩꯅꯣ ꯇꯧꯕ꯭ꯔꯥ ꯅꯪꯒꯤ ꯆꯥꯛ ꯀꯩꯀꯩ ꯄꯤꯖꯒꯦ
ꯏꯁ ꯆꯥꯛ ꯀꯩꯀꯩ
ꯍꯦꯟ ꯍꯦꯟꯖꯥꯡ ꯑꯍꯥꯎꯕꯒ ꯄꯤꯕ꯭ꯔꯥꯕ
ꯅꯍꯥꯟ ꯆꯥꯔꯦ ꯀꯩꯅꯣ ꯑꯍꯥꯎꯕꯗꯤ
ꯑꯠꯆꯥ ꯆꯥ ꯎꯝ ꯌꯥꯝꯅ ꯅꯨꯡꯁꯤꯕ ꯃꯥꯂꯦꯀꯣ ꯃꯤꯅꯨꯡꯁꯤ ꯅꯨꯡꯁꯤꯕꯤ ꯀꯧꯗ꯭ꯔꯥꯁꯨ ꯌꯥꯝ ꯅꯨꯡꯁꯤꯔꯝꯃꯦ
ꯑꯗꯨꯅꯦ ꯅꯨꯡꯁꯤꯕꯤ ꯀꯧꯗꯔꯥꯁꯨ ꯅꯨꯡꯁꯤꯕꯤꯕꯅꯦ
ꯑꯗꯨ ꯋꯣꯏ ꯑꯗꯨꯃꯥꯏꯟ ꯇꯧꯔꯗꯤ ꯌꯥꯝ ꯐꯩ
ꯐꯕꯅꯦ
ꯀꯩ ꯏꯟꯖꯥꯡ ꯆꯥꯔꯒꯦ ꯉꯁꯤ
ꯑꯥꯝ ꯕꯤꯟꯁ ꯃꯥꯂꯦ
ꯑꯁ ꯏꯟꯖꯥꯡ ꯑꯦꯟꯖꯥꯡ ꯃꯁꯛꯐꯥꯎ ꯈꯪꯗꯕ ꯃꯥꯜꯂꯦ ꯀꯥꯏꯅ
ꯃꯃꯤꯡꯗꯣ ꯐꯖꯅ ꯈꯪꯗꯕ ꯑꯗꯨꯏꯅꯦ
ꯑꯥ
ꯊꯥꯡꯖꯤꯡ ꯃꯔꯣꯛ ꯃꯦꯠꯄꯗꯨꯒ
ꯑꯦꯌꯥ ꯌꯦꯔꯨꯝ ꯀꯥꯡꯉꯧꯒ
ꯑꯁ ꯃꯊꯦꯜꯒꯁꯦ ꯌꯥꯝꯃꯤ ꯀꯣ ꯃꯤꯗꯤ
ꯑꯍꯨꯝ ꯈꯇꯥ ꯅꯦ
ꯑꯥ ꯊꯥꯡꯖꯤꯡ ꯊꯥꯡꯖꯤꯡ ꯑꯃꯣ ꯎꯃꯣꯔꯣꯛ ꯃꯦꯠꯄꯗꯣ ꯍꯥꯎꯕꯅꯦꯀꯣ
ꯍꯥꯎꯋꯦ ꯍꯣꯏ ꯑꯩ ꯅꯍꯥꯟ ꯄꯨꯔꯛꯄ
ꯁꯥꯁ ꯌꯥꯝ ꯐꯔꯦ ꯌꯥꯝ ꯐꯔꯦ ꯅꯪ ꯊꯥꯡꯖꯤꯡꯗꯣ ꯀꯃꯥꯏꯅ ꯆꯥꯒꯦ ꯃꯔꯨ ꯄꯨꯂꯞ ꯃꯄꯨꯝ ꯑꯣꯏꯅ ꯆꯥꯕ꯭ꯔꯥ ꯀꯃꯥꯏꯅ ꯇꯧꯒꯦ
ꯑꯩꯗꯤ ꯆꯥꯗꯦ ꯌꯥꯝ ꯀꯜꯂꯦ
ꯃꯥꯒꯤ ꯏꯁꯀꯤꯟ ꯏꯁꯀꯤꯟ ꯈꯛꯇꯔ ꯑꯥ ꯃꯄꯥꯟꯒꯤ ꯆꯥꯕ ꯌꯥꯕ ꯈꯛꯇꯔꯦ ꯑꯗꯨꯕꯨ ꯊꯥꯡꯖꯤꯡ ꯑꯗꯨꯕꯨ ꯊꯥꯡꯖꯤꯡ ꯆꯥꯔꯤꯅꯤ ꯀꯥꯏꯅ ꯄꯃꯨꯗ꯭ꯔꯣ ꯊꯥꯡꯖꯤꯡ ꯆꯥꯕꯗꯤꯅꯦ ꯑꯩ ꯑꯩ ꯇꯝꯒꯦꯁꯦ ꯇꯥꯕꯔ
ꯑꯈꯣꯏ ꯕꯥꯁꯨ ꯑꯗꯨꯝ ꯑꯗꯨꯃꯥꯏꯅ ꯆꯥꯏ ꯑꯩꯅ ꯆꯥꯗꯕꯩ ꯋꯥꯅꯤ
ꯃꯣꯏ ꯅꯣꯏ ꯕꯥꯅ ꯆꯥꯔꯤꯗꯖ ꯆꯨꯝꯃꯦ ꯊꯥꯡꯖꯤꯡ ꯆꯥꯕ ꯃꯑꯣꯡꯅꯦ ꯑꯗꯣ ꯀꯩꯅꯣ ꯊꯥꯡꯖꯤꯡꯖꯨ ꯄꯥꯝꯃꯨꯏ ꯅꯪ ꯈꯨꯆꯥꯥꯖꯤꯗꯤ
ꯏꯁ ꯄꯥꯃꯨꯗꯦ
ꯑꯗꯨꯒ ꯄꯨꯂꯞ ꯃꯄꯨꯝ ꯑꯣꯏꯅ ꯆꯥꯒꯗꯕꯅꯦꯕ ꯊꯥꯡꯖꯤꯡꯗꯣ ꯑꯗꯨꯃꯥꯏꯅ ꯆꯥꯕꯅ ꯍꯥꯎꯕꯅꯦ ꯃꯍꯥꯎꯒꯁꯨ ꯂꯩꯕꯅꯦ
ꯊꯪꯗꯤꯡꯗꯣ ꯌꯥꯝ ꯀꯜꯂꯦꯕ ꯃꯔꯨꯗꯣ ꯑꯗꯨꯒꯤ ꯆꯥꯗꯕ
ꯑꯗꯨꯗꯤ ꯅꯪꯁꯦ ꯑꯗꯨꯐꯥꯎ ꯉꯝꯗ꯭ꯔꯗꯤ ꯅꯪꯁꯦ ꯀꯩꯅꯣꯅꯦ ꯑꯩ ꯌꯥꯝ ꯑꯉꯥꯡ ꯑꯣꯏꯔꯤ ꯑꯗꯨꯗꯤ ꯑꯉꯥꯡ ꯃꯆꯥ ꯇꯥꯏꯞꯇ ꯏꯁꯀꯤꯟ ꯈꯛꯇ ꯆꯥꯏꯔꯒ ꯂꯧꯊꯣꯛ ꯄꯗꯣ ꯃꯔꯨꯗꯣ ꯑꯉꯥꯡꯁꯤꯡ ꯁꯨꯃꯥꯏꯅ ꯇꯧꯋꯦꯕꯀꯣ ꯍꯥꯏꯗꯤ
ꯑꯉꯥꯡꯅꯤ ꯀꯩꯅꯣ
ꯑꯁ ꯑꯉꯥꯡꯅꯤ ꯒꯥꯏꯅ ꯌꯨꯝ ꯄꯥꯟꯂꯅꯤꯗꯤ ꯍꯥꯏ ꯃꯤ ꯍꯤꯔꯣꯒꯤꯗꯤ ꯂꯩꯏꯔꯦ ꯑꯉꯥꯡꯅꯤ ꯒꯥꯏꯅ
ꯍꯧꯖꯤꯛꯀꯥꯟꯕꯨ ꯍꯦꯔꯣ ꯍꯦꯔꯣꯏꯅꯤ ꯂꯩꯇꯕ ꯃꯤ ꯌꯥꯎꯅꯕ꯭ꯔꯣ ꯀ꯭ꯂꯥꯁ ꯅꯔꯖꯔꯤ ꯀꯥꯕ ꯐꯥꯎ ꯂꯩꯔꯦ ꯀꯩꯅꯣ
ꯑꯁ ꯑꯩꯗꯤ ꯑꯩꯗꯤ ꯏꯀꯥꯏꯔꯦꯍꯦ
ꯑꯩ ꯏꯀꯥꯏꯔꯦ ꯑꯩ ꯏꯀꯥꯏꯔꯦ ꯍꯦ ꯂꯩ ꯍꯌꯦꯡꯋꯥꯏꯅꯦ ꯑꯩ ꯌꯨꯝ ꯄꯥꯝꯕ ꯃꯇꯝ ꯌꯧꯔꯒꯗꯤ ꯑꯩꯗꯤ ꯅꯨꯄꯤ ꯀꯣꯏ ꯀꯣꯏꯅꯔꯣꯏꯕ ꯀꯔꯤꯒꯨꯝꯕ ꯐꯪꯗ꯭ꯔꯗꯤ ꯚꯦꯟ ꯑꯃ ꯋꯥꯏꯔꯒꯅꯦ ꯒꯥꯔꯤ ꯑꯃ ꯂꯧꯔꯒ ꯈꯣꯏ ꯑꯩ ꯑꯩ ꯑꯩ ꯑꯩ ꯑꯩꯅ ꯑꯩꯅ ꯄꯥꯝꯕ ꯃꯤꯗꯣ ꯐꯥꯗ꯭ꯣꯏꯅꯦꯕꯀꯣ
ꯋꯥ ꯑꯗꯨꯗꯤ ꯅꯨꯄꯤꯅ ꯐꯥꯔꯒ ꯂꯧꯕꯅꯦ ꯍꯥꯏꯔꯦ ꯅꯪ
ꯑꯦ ꯑꯗꯨꯝ ꯀꯩꯝ ꯇꯧꯔꯣꯏ ꯃꯤ ꯑꯍꯟꯁꯤꯡꯅ ꯋꯥꯔꯤ ꯑꯗꯨꯝ ꯌꯥꯅꯕ ꯑꯗꯨꯝ ꯁꯤ ꯁꯤꯟꯕꯤꯒꯅꯤ ꯑꯗꯣ ꯐꯥꯔꯒ ꯑꯩ ꯏꯅꯥꯠꯇ ꯍꯞꯇꯥ ꯑꯅꯤ ꯑꯍꯨꯝ ꯂꯩꯔꯗꯤ ꯇꯞꯅ ꯇꯞꯅ ꯅꯨꯡꯁꯤꯔꯛꯀꯅꯤꯅꯦ ꯇ꯭ꯔꯥꯏꯐ ꯅꯨꯄꯤꯔ ꯑꯗꯨꯒꯤ ꯕꯍꯥꯞꯇꯅꯤ ꯂꯩ
ꯈꯪꯗꯦ ꯌꯥꯝ ꯌꯥꯝ ꯄꯛꯇꯦ ꯑꯗꯨꯝꯕ
ꯀꯩꯅꯣ ꯑ ꯗ ꯌꯦꯡꯗ꯭ꯔꯣ ꯀꯩ ꯀꯩꯕ ꯒꯨꯀꯨꯜꯒ ꯕꯂꯥꯒ ꯇꯧꯕꯗꯣ ꯂꯣꯍꯣꯡ ꯕꯒꯤ ꯑꯍꯤꯡ ꯍꯥꯏꯔ ꯐꯤꯂꯝ ꯑꯃ ꯂꯩꯕꯅꯦ
ꯑꯁꯦꯡꯕꯗꯒ ꯃꯅꯥ
ꯑꯦ ꯑꯁꯦꯡꯕꯗ ꯊꯣꯛꯄꯒꯤ ꯐꯤꯂꯝ ꯁꯦꯝꯃꯤꯅꯦ ꯀꯔꯤꯅꯣ ꯃꯤ ꯃꯤ ꯃꯤ ꯃꯤ ꯍꯤꯔꯣꯏꯟꯗꯣ ꯍꯦꯔꯣ ꯑꯃꯒ ꯀꯣꯏꯅꯕꯅꯦ ꯑꯗꯣ ꯂ ꯂꯧꯕꯗꯤ ꯃꯤ ꯑꯃꯅ ꯑꯗꯨꯝ ꯂꯧꯔꯦꯗꯅ
ꯅꯨꯄꯤ ꯅꯨꯄꯤ ꯊꯤꯒꯗꯕ ꯑ ꯆꯍꯤꯗꯤ ꯌꯧꯔꯝꯃꯅꯤꯅꯦ ꯅꯪꯁꯨ
ꯋꯥꯠꯂꯤ ꯋꯥꯠꯂꯤ ꯌꯥꯝ ꯋꯥꯠꯂꯤ
ꯊꯔꯠ ꯊꯔꯇꯤ ꯁꯨꯗꯣꯏꯔꯕꯣ
ꯀꯥꯏꯗꯒꯤ ꯊꯥꯔꯇꯤꯅꯣ ꯅ ꯅꯪ ꯑꯩ ꯆꯍꯤ ꯀꯌꯥꯅꯤ ꯈꯟꯒꯦ ꯅꯪ
ꯑꯩ ꯈꯪꯕ꯭ꯔꯣ ꯅꯪ ꯅꯪ ꯅꯪꯒꯤ ꯁꯤꯁꯇꯔꯗꯨ ꯐꯥꯎ ꯇ꯭ꯋꯦꯟꯇꯤ ꯐꯣꯔ ꯑꯗꯨꯃꯥꯏꯅ ꯑꯣꯏꯔꯝꯕ ꯌꯥꯏ? ꯇ꯭ꯋꯦꯟꯇꯤ ꯐꯣꯔ ꯇ꯭ꯋꯦꯟꯇꯤ ꯐꯥꯏꯚ ꯑꯗꯨꯗꯤ ꯅꯪꯗꯤ
ꯃꯥꯥꯗꯣ ꯇ꯭ꯋꯦꯟ ꯊ꯭ꯔꯤ ꯑꯣꯏꯔꯝꯕꯅꯦ
ꯍꯦꯠ ꯇ꯭ꯋꯦꯟꯇꯤ ꯊ꯭ꯔꯤ ꯅꯠꯇꯦ ꯇ꯭ꯋꯦꯟꯇꯤ ꯐꯣꯔ ꯑꯣꯏꯔꯝꯒꯅꯤꯗ꯫
ꯑꯩ ꯑꯗꯨꯗꯤ ꯀꯩꯅꯣ ꯑꯣꯏ ꯑꯩ ꯕꯥꯔꯗꯦ ꯈꯪꯗꯦ꯫ ꯇ꯭ꯋꯦꯟꯇꯤ ꯁꯚꯦꯟ ꯇ꯭ꯋꯦꯟꯇꯤ ꯑꯩꯠ ꯆꯠꯂꯝꯗꯧ ꯃꯥꯜꯂꯦ ꯑꯩꯈꯣꯏꯖ‌ꯦ ꯀꯩꯅꯣ ꯇꯧꯋꯦꯕ ꯄꯣꯛꯄꯗꯣ ꯆꯍꯤ ꯑꯅꯤꯗꯒꯤ ꯀꯩꯅꯣ ꯍꯦꯟꯗꯦꯕ꯫
ꯎꯝ ꯎꯝ꯫
ꯑꯩ ꯒꯦꯞꯁꯦ ꯌꯥꯝ ꯁꯥꯡꯅꯦ ꯈꯟ ꯑꯗꯩꯗꯤ ꯃꯤ ꯌꯥꯝꯃꯤꯗꯣ꯫
ꯅꯪꯒꯤ ꯅꯅꯥꯎ ꯅꯨꯄꯥꯗꯤ ꯅꯨꯄꯤ ꯀꯣꯏꯕ ꯍꯩ ꯅꯪꯗꯤ ꯍꯩꯇꯦ
ꯀꯅꯥꯅꯣ ꯄꯥꯢꯗꯤ ꯢꯁ ꯢꯅꯥꯎꯄꯥ ꯌꯥꯝꯃꯦ ꯀꯩꯅꯣ ꯃꯤꯡꯗꯣ ꯄꯥꯜꯂꯨꯅꯦ ꯀꯔꯤꯅꯤ꯫ ꯑꯣ ꯌꯨꯝꯗ ꯂꯩꯕꯗꯨꯔꯣ꯫ ꯑꯣ ꯑꯇꯣꯝ ꯑꯇꯣꯝꯕꯗꯨꯔꯣ?
ꯑꯥ
ꯑꯩꯗꯤ ꯃꯣꯏꯒꯨꯝꯅ ꯍꯦꯔꯣ ꯁꯥꯗꯕꯅꯤꯅ ꯃꯣꯏꯗꯤ ꯇꯧꯔꯝꯃꯅꯤ ꯫
ꯁꯥꯏꯌꯦ ꯃꯥꯗꯤ ꯆꯩꯁꯨ ꯌꯥꯝ ꯆꯥꯔꯝꯒꯅꯤ꯫
ꯅꯪ ꯅꯪꯒꯁꯨ ꯀꯣꯏ ꯅꯪꯒꯁꯨ ꯀꯣꯏꯔꯝꯗꯧ ꯃꯥꯜꯂꯤꯕꯨ ꯇꯧꯔꯤꯁꯦ ꯃꯑꯣꯡ꯫
ꯑꯩꯒꯗꯤ ꯀꯣꯏꯅꯗꯦ ꯑꯩ ꯑꯩꯒ ꯊꯕꯛ ꯇꯧꯃꯤꯟꯅꯕ ꯅꯍꯥꯟ ꯏꯆꯦ ꯑꯃꯗꯣ
ꯀꯅꯥꯅ
ꯑꯄꯤ ꯐꯨꯟ ꯍꯥꯏꯕꯗꯣ ꯏꯆꯦ ꯐꯨꯟꯗꯣ
ꯀꯩ ꯂꯝꯗꯩꯅꯣ ꯑꯁꯣꯝ ꯈꯪꯗꯦ꯫
ꯊꯕꯛ ꯇꯧꯕꯗꯣ ꯀꯩꯅꯣꯗ
ꯑ ꯔꯦꯁꯇꯨꯔꯦꯟ ꯅ ꯅꯣꯏ ꯑꯣ ꯅꯪ ꯑꯗꯨꯗ ꯅꯣꯏ ꯂꯩꯃꯤꯟꯅꯩꯀꯣ?
ꯅꯍꯥꯟ-ꯅꯍꯥꯟ-ꯅꯍꯥꯟ ꯑꯩꯅ ꯐꯥꯔꯁ ꯂꯥꯛꯄꯗꯀꯣ ꯇ꯭ꯋꯦꯟꯇꯤ ꯐꯣꯔꯗ ꯑꯥ ꯑꯥ ꯑꯥ ꯑꯗꯨꯗ ꯈꯪꯉꯦ꯫
ꯇꯧꯔꯝꯕꯅꯤ ꯍꯟꯗꯛ
ꯑꯩꯉꯣꯟꯗꯁꯨ ꯐꯣꯟ ꯇꯧꯔꯛꯄꯅꯦ꯫ ꯏꯆꯦꯗꯣ ꯐꯣꯟ ꯄꯥꯏꯈꯠꯇꯦ ꯀꯩꯗꯧꯔꯖꯥꯠꯅꯣ ꯅꯪ ꯇꯧꯕꯤꯌꯣ ꯍꯦꯛꯇ ꯇꯧꯔꯛꯄꯅꯦ꯫ ꯆꯤꯡ ꯌꯥꯝ ꯆꯤꯡꯅꯕ ꯇꯧꯋꯦ
ꯑꯩ ꯑꯩꯗꯤ ꯈꯪꯗꯦ ꯃꯣꯏ ꯋꯥꯔꯤꯗ ꯇꯧꯔꯝꯒꯅꯤ ꯉꯥꯎꯁꯤꯟꯅꯕꯅꯤꯅ ꯑꯃꯅ꯫
ꯎꯝ ꯑꯩꯉꯣꯟꯗ ꯑꯗꯨꯝ ꯇꯧꯔꯛꯑꯦꯕ ꯑꯗꯨꯒꯤ ꯈꯪꯕꯅꯤꯗ꯫ ꯑꯩꯁꯨꯨ ꯉꯛꯏꯅꯦ ꯏꯌꯨ ꯏꯖꯦ ꯅꯪꯗꯤ ꯀꯃꯥꯏ ꯈꯪꯅꯩꯅꯣ ꯃꯥꯒ ꯑꯉꯥꯡꯅꯦ ꯍꯥꯏꯕ ꯑꯩꯅ
ꯎꯝ
ꯑꯩ ꯑ ꯑꯈꯣꯏ ꯆꯍꯤ ꯎꯝ ꯅꯨꯄꯤꯗꯗꯤ ꯍꯜꯂꯦꯗꯅꯥ
ꯎꯝ ꯆꯥ ꯆꯍꯤ ꯀꯌꯥꯅꯣꯕ ꯃꯥꯗꯣ ꯀꯌꯥꯁꯨ
ꯆꯍꯤ ꯌꯥꯝꯃꯝꯃꯅꯤꯗ ꯅꯪ ꯅꯪ ꯅꯪꯒ ꯅꯉꯣꯟꯗꯒꯤ ꯍꯦꯟꯅ ꯈꯪꯗꯦꯗ ꯑꯩꯁꯨ ꯃꯥꯁꯨ ꯃꯥꯒꯤ ꯑꯁꯦꯡꯕ ꯆꯍꯤꯗꯣ ꯍꯥꯏꯗꯣꯛꯇꯦꯕ ꯑꯍꯟꯅꯤꯅ ꯑꯉꯥꯡ ꯁꯥꯅꯤꯡꯕꯗꯣ
ꯍꯥ ꯑꯩꯈꯣꯏꯗꯒꯤ ꯍꯦꯜꯂꯥ ꯖꯥꯠꯂꯣ ꯑꯗꯨꯗꯤ
ꯈꯪꯗꯦ ꯑꯗꯨꯗꯤ ꯑꯗꯨꯝ ꯕꯔꯗꯦ ꯇꯧꯕ ꯈꯨ ꯗꯤꯡ ꯅꯪꯒꯤ ꯆꯍꯤ ꯀꯌꯥꯅꯣ ꯍꯪꯉꯗꯤ ꯀꯨꯟ ꯑꯥ ꯇ꯭ꯋꯦꯟꯇꯤ ꯋꯥꯟ ꯍꯥꯏꯒꯅꯤ ꯆꯍꯤ ꯈꯨꯗꯤꯡ ꯍꯦꯟꯖꯤꯟꯂꯛꯇ꯭ꯔꯦ ꯑꯗꯨꯗꯒꯤ
ꯈꯪꯗ꯭ꯔꯦ ꯈꯪꯗ꯭ꯔꯦ ꯃꯣꯏꯒꯤ ꯋꯥꯔꯤ ꯑꯩꯒꯤ ꯋꯥꯔꯤꯐꯥꯎ ꯒ꯭ꯌꯥꯟ ꯇꯥꯗ꯭ꯔꯀꯥꯟꯗ ꯃꯤ ꯑꯇꯩꯒꯤ ꯋꯥꯔꯤꯗꯨꯁꯨ ꯒ꯭ꯌꯥꯟ ꯇꯥꯗꯦ ꯈꯪꯗ꯭ꯔꯦ
ꯑꯣ ꯍꯟꯗꯛ ꯍꯟꯗꯛ ꯌꯨꯝꯗ ꯂꯩ ꯂꯩ ꯂꯩꯌꯦ ꯁꯤꯔꯣ
ꯌꯨꯝ ꯌꯨꯝꯗ ꯂꯩꯌꯦ ꯈꯔꯗꯤ ꯒ꯭ꯌꯥꯟ ꯇꯥꯔ ꯃꯥꯜꯂꯦ ꯍꯟꯗꯛꯀꯗꯤ ꯍꯥꯟꯅ ꯑꯗꯨꯒꯨꯝꯕ ꯇꯧꯗꯦ
ꯇꯥꯔꯗꯤ ꯐꯔꯦ ꯃꯥꯅ ꯆꯍꯤ ꯀꯌꯥ ꯑꯣꯏꯅꯤ ꯇꯨ ꯊꯥꯎꯖꯟ ꯀꯌꯥꯗ ꯄꯣꯛꯄꯅꯣ
ꯑꯩ ꯈꯪꯗꯦ ꯇꯨ ꯊꯥꯎꯖꯟ ꯁꯤꯛꯁꯂꯥ ꯁꯚꯦꯟꯔꯥ ꯑꯣꯏꯔꯝꯗꯧ ꯃꯥꯜꯂꯦ
ꯁꯤꯛꯁ ꯑꯣꯏꯔꯝꯗꯧ ꯃꯥꯜꯂꯦ
ꯈꯪꯗꯦ ꯑꯗꯨ ꯃꯤ ꯌꯥꯏ ꯌꯥꯏ ꯑꯩꯈꯣꯏꯗꯤ ꯃꯤ ꯌꯥꯝꯕꯅꯤꯅꯀꯣ
ꯑꯗꯨ ꯑꯣꯏꯔꯁꯨ ꯅꯪꯒꯤ ꯅꯆꯤꯟ ꯅꯅꯥꯎꯒꯤ ꯆꯍꯤ ꯐꯥꯎ ꯈꯪꯗꯕ ꯍꯨꯝ
ꯈꯪꯗꯦ ꯈꯪꯗꯦ ꯑꯩ ꯑꯩꯐꯥꯎ ꯈꯪ ꯁꯦꯡ ꯈꯪꯗ꯭ꯔ ꯀꯥꯟꯗ
ꯑꯁ ꯅꯪꯐꯥꯎ ꯁꯦꯡꯅ ꯈꯪꯗꯤꯌꯦ ꯄꯦꯜꯂꯕꯅꯤ
ꯅꯥꯏꯟꯇꯤꯑꯦꯠ ꯂꯥ ꯅꯥꯏꯟꯇꯤꯅꯥꯏꯟ ꯂꯥ ꯇꯨ ꯊꯥꯎꯖꯟꯔꯥ ꯈꯪꯗ꯭ꯔꯥ ꯀꯥꯟꯗ
ꯄꯛꯁꯟꯂꯛꯇ꯭ꯔꯦꯍꯦ
ꯑꯁꯦꯡꯕꯅꯦ
ꯌꯦꯟꯗꯤ ꯌꯥꯝ ꯎꯏ ꯑꯗꯨꯕꯨ ꯑꯩꯈꯣꯏꯒꯤꯗꯤ ꯅꯠꯇꯦ
ꯑꯗꯣ ꯃꯤꯒꯤ ꯑꯣꯏꯔꯁꯨ ꯄꯪꯆꯥ ꯄꯪꯆꯥ ꯆꯥꯁꯤꯟꯂꯒꯥ ꯆꯥꯁꯤꯟꯕ ꯌꯥꯔꯗꯤꯀꯣ ꯅꯨꯡꯉꯥꯏꯗꯧꯕꯅꯦ
ꯑꯣ ꯏꯟꯖꯥꯡ ꯍꯥꯎꯇꯕꯥ ꯅꯨꯃꯤꯠꯇ ꯑꯁ ꯆꯥꯔꯒꯦꯅ ꯍꯥꯠꯇꯣꯛꯂꯒ ꯆꯥꯕ ꯌꯥꯔꯗꯤ
ꯑꯃꯨꯛ ꯍꯥꯠꯇꯣꯛꯑꯗꯤ ꯍꯨꯔꯥꯟ ꯕ ꯑꯗꯨꯃꯥꯏꯅ ꯂꯥꯎꯔꯛꯀꯅꯤ ꯍꯨꯔꯥꯟꯕ ꯆꯤꯟꯊꯤꯕꯧ ꯑꯍꯥꯎꯕ ꯆꯥꯅꯤꯡꯕꯧ ꯀꯥꯏꯅ ꯑꯃꯨꯛ ꯇꯧꯔꯛꯀꯅꯦꯕ ꯑꯗꯨꯗꯤ
ꯁꯤꯗꯤ ꯀꯩ ꯍꯤꯟꯖꯥꯡ ꯆꯥꯔꯤꯛ ꯒꯦ
ꯉꯁꯤꯁꯦ ꯗꯥꯜ ꯆꯥꯏ ꯅꯪꯁꯦ ꯉꯁꯤ ꯑꯁꯤ ꯉꯔꯥꯡꯁꯦ ꯀꯔꯤꯅ ꯢꯟꯁꯥꯡ ꯆꯥꯒꯦ ꯍꯪꯒꯗꯕꯅꯦ ꯉꯔꯥꯡ ꯢꯟꯁꯥꯡ ꯍꯥꯎꯕꯅꯦꯕ꯫
ꯎꯝ ꯍꯥ-ꯍꯥ ꯄꯦꯜꯂꯦ ꯑꯗꯨꯗꯤ ꯍꯥꯟꯅ ꯍꯪꯉꯨ ꯍꯥꯏꯕ ꯌꯥꯗ꯭ꯔꯣ ꯑꯩꯗꯤ ꯍꯦꯟꯖꯥꯡ ꯍꯥꯎꯔꯗꯤ ꯍꯦꯟꯖꯥꯡ ꯀꯩ ꯍꯦꯟꯖꯥꯡ ꯆꯥꯒꯦ ꯍꯪꯉꯣ ꯍꯥꯏꯕꯅꯦ ꯑꯩꯗꯤ꯫
ꯑꯩꯗꯤ ꯑꯗꯨ ꯇꯧꯗꯅꯤꯅ꯫ ꯪꯗꯪꯖꯗ꯭ꯔꯦ꯫ ꯍꯥ ꯃꯤꯗꯤ ꯍꯥꯏꯁꯤꯅꯤ꯫ ꯅꯪꯗꯤ ꯍꯩ ꯁꯤꯡꯉꯦ꯫
ꯅꯪ ꯅꯪꯉꯣꯟꯗꯒꯤ ꯍꯦꯟꯅ ꯀꯩꯅꯣ ꯀꯩ ꯍꯥꯏꯅꯤ ꯖꯦꯅꯦꯔꯦꯁꯟ ꯑꯃꯗ ꯄꯣꯛ ꯄ ꯅꯦ꯫
ꯑꯦ ꯇꯣꯢꯟꯇꯤ ꯃꯇꯝꯝꯗ ꯄꯄꯅꯤꯅ ꯍꯥ꯫
ꯑꯦ ꯍꯤ-ꯍꯤ꯫
ꯉꯔꯥꯡꯗꯣ ꯑꯩꯈꯣꯏ ꯆꯤꯛꯀꯟ ꯆꯥꯏ ꯆꯤꯛꯀꯟ ꯆꯥꯔꯒ ꯑꯦꯝꯕꯗꯣ ꯑꯔꯦꯝꯕꯗꯣ ꯉꯁꯤ ꯀꯩꯅꯣ ꯑꯌꯨꯛꯇ ꯈꯔ ꯑꯃꯨꯛ ꯆꯥꯔꯦ꯫
ꯎꯝ ꯑꯗꯨꯁꯨ ꯄꯟꯕ ꯌꯥꯕꯅꯤ ꯀꯩꯅꯣ ꯆꯝꯐꯨꯠ ꯀꯥ ꯑꯗꯨ ꯀ ꯌꯥꯎꯋꯦꯅ ꯀꯩꯁꯨꯝ ꯀꯥꯏꯗꯦꯅ꯫
ꯉꯔꯥꯡꯒꯤ
ꯆꯥꯔꯗꯤ ꯆꯥꯔꯦꯅ ꯆꯥꯔꯗꯤ ꯆꯥꯔꯦꯅ
ꯑꯗꯨꯕꯨꯗꯤ ꯍꯣꯏ ꯍꯥꯏꯕꯗꯤ ꯌꯥꯢ ꯉꯔꯥꯡꯒꯤ ꯌꯦꯟꯖꯥꯡꯅꯤꯅ ꯎꯝ ꯆꯤꯛꯀꯟ ꯆꯤꯛꯀꯟꯅꯦ ꯀꯩ ꯌꯦꯟꯁꯥꯡ ꯆꯥꯔꯒꯦ? ꯆꯤꯛꯀꯟ ꯆꯥꯏꯅ ꯁꯦꯡꯅ ꯈꯨꯝꯃꯀꯥꯟꯗ ꯑꯁꯦꯡꯕꯗ ꯈꯥꯡꯉꯀꯥꯟꯗ ꯉꯔꯥꯡꯒꯤ ꯑꯣꯏꯔꯝꯃꯗꯤ ꯅꯨꯡꯉꯥꯏꯇꯦꯗꯅ꯫
ꯑꯩꯗꯤ ꯑꯗꯨꯝ ꯈꯨꯝꯃꯦꯗ ꯈꯨꯝꯕꯗ ꯑꯗꯨꯃꯥꯏꯅ ꯍꯥꯏꯒꯅꯤ ꯑꯗꯨꯅ ꯉꯁꯤ ꯑꯌꯨꯛꯀꯤꯅ ꯀꯥꯡꯁꯣꯏ ꯆꯥꯔꯦ ꯑꯗꯨꯒ ꯑꯗꯨꯒ ꯅꯨꯡꯗꯥꯡꯒꯤ ꯍꯟꯖꯥꯡ ꯈꯔ ꯂꯦꯝꯕꯗꯣ ꯆꯥꯔꯦꯅ ꯍꯥꯏꯔ ꯂꯣꯏꯔꯦ ꯑꯗꯨꯕꯨ ꯍꯨꯝ ꯀꯌꯥꯂꯨꯕ ꯋꯥꯅꯣ꯫
ꯌꯨꯝꯗ ꯂꯩꯕ꯭ꯔꯣ ꯉꯁꯤꯗꯤ ꯅꯣꯡꯒ ꯆꯨꯕ꯭ꯔꯣ?
ꯌꯨꯝꯗ ꯂꯩ ꯅꯣꯡ ꯆꯨꯗꯦ ꯉꯁꯤꯗꯤ꯫